ꯑ
ꯍꯣꯏ ꯇꯥꯔꯕ꯭ꯔꯣ ꯇꯥꯕ꯭ꯔꯥ
ꯍꯜꯂꯣ ꯇꯥꯔꯦ ꯇꯥꯔꯦ
ꯇꯥꯏꯑꯦꯀꯣ ꯑꯣ ꯑꯣ ꯑꯗꯨ ꯅꯪꯒꯤꯀꯣ ꯑꯩꯉꯣꯟꯗ ꯂꯥꯛꯇꯣꯏꯅꯦ
ꯑꯣ ꯀꯩꯅꯣ ꯄ꯭ꯔꯣꯕ꯭ꯂꯦꯝꯒꯨꯝꯕ ꯈꯔ ꯂꯩꯔꯃꯅꯦ ꯑꯗꯨꯒꯤꯅꯦ ꯑꯩꯅ ꯆꯠꯄ ꯑꯦ ꯑꯦ ꯑꯩꯉꯣꯟꯗꯗꯤ ꯆꯠꯂꯦꯕ
ꯑꯣ ꯅꯪꯉꯣꯟꯗꯗꯤ ꯔꯤꯉꯤꯡꯗꯨꯝ ꯆꯠꯄ꯭ꯔꯥ
ꯑꯥ ꯑꯍꯣꯏ ꯆꯠꯂꯒ ꯅꯪꯉꯣꯟꯗ ꯔꯤꯁꯤꯞ ꯇꯧꯔꯒꯗ ꯀꯩꯅꯣꯝꯃ ꯄ꯭ꯔꯣꯕ꯭ꯂꯦꯝ
ꯑꯣ ꯎꯝ ꯃꯥꯏ ꯇꯧꯔꯦ ꯑꯉꯥꯡꯒ ꯂꯥꯏꯔꯤꯛ ꯄꯥꯔꯒ ꯂꯩꯕꯅꯤꯅ ꯀꯔꯤꯁꯨ ꯇꯧꯗꯦꯗ ꯍꯧꯖꯤꯛꯀꯤ
ꯑꯣ ꯇꯨꯋꯏꯁꯟꯒꯨꯝꯕ ꯂꯧꯕꯤꯔꯣ ꯀꯃꯥꯏ ꯇꯧꯋꯔꯤꯅꯣ
ꯇ꯭ꯌꯨꯁꯟꯒꯨꯝꯕ ꯅꯠꯇꯦ ꯑꯩꯈꯣꯏꯒꯤ ꯑꯉꯥꯡꯅꯦ
ꯑꯣ ꯑꯠꯆꯥ
ꯇꯥꯕ꯭ꯔꯣ ꯃꯈꯣꯟꯗꯣ ꯑꯁ ꯑ ꯌꯥꯝ ꯑꯃꯅ ꯂꯋꯥꯔ ꯀꯦꯖꯤꯅꯤꯗ ꯃꯦꯡꯒꯣ ꯁꯄꯦꯜꯂꯤꯡ ꯇꯧꯔꯒ ꯂꯩꯢꯕꯅꯤꯗ
ꯑꯣ ꯑ
ꯀꯃꯤ ꯇꯧꯒꯦ ꯉꯁꯤꯗꯤ
ꯑꯩ ꯀꯩꯅꯣꯁꯤ ꯊꯕꯛ ꯆꯠꯂꯨꯔꯒ ꯍꯜꯂꯛꯂꯦ ꯑꯃꯇꯪ ꯉꯥꯏꯔꯗꯤ ꯈꯔ ꯉꯥꯏꯍꯥꯛ ꯄꯣꯊꯥꯔꯒ ꯅꯥꯟ
ꯑꯣ ꯑꯣ ꯑꯣ
ꯅꯁꯥꯒꯤ ꯑꯉꯥꯡ ꯑꯣꯏꯔ ꯀꯩꯅꯣ
ꯑ ꯅꯠꯇꯦ ꯑꯩꯒꯤ ꯏꯆꯦꯒꯤꯀꯣ
ꯑꯆꯥꯆꯥ
ꯎꯝ ꯏꯆꯦꯒꯤ ꯑꯉꯥꯡ ꯑꯃ ꯑꯗꯨꯒ ꯑ ꯑꯩꯒꯤ ꯕ꯭ꯔꯗꯔꯒꯤ ꯑꯉꯥꯡ ꯑꯍꯨꯝ ꯑꯗꯨꯝ ꯂꯩꯕꯒꯤꯅꯤꯗ
ꯑꯣ ꯑꯣ
ꯉꯥꯡ ꯌꯥꯝꯕꯒꯤ ꯐ꯭ꯔꯤ ꯑꯣꯏꯔꯁꯨ ꯕꯦꯛꯒ꯭ꯔꯥꯎꯟ ꯅꯣꯏꯁ ꯌꯥꯝ ꯂꯩꯕꯒꯤꯀꯣ
ꯑꯣ ꯑ
ꯇꯧꯕ ꯌꯥꯗꯕꯅꯤꯗ ꯍꯧꯖꯤꯛꯇꯤ ꯍꯧꯖꯤꯛꯇ ꯐ꯭ꯔꯤ ꯑꯣꯏꯕ ꯉꯥꯏꯔꯦ
ꯑ ꯑꯣ ꯑꯣ ꯆꯨꯝꯃꯝꯃꯅꯤ ꯍꯣꯏ ꯑꯉꯥꯡ ꯌꯥꯝꯃꯗꯤ ꯂꯥꯏꯔꯤꯛ ꯄꯥꯕ ꯀꯩꯅꯣꯒꯨꯝꯕ ꯇꯧꯕꯗ ꯌꯥꯝ ꯆꯪꯕꯅꯤꯗ
ꯎꯝ ꯀꯔꯤ ꯀꯔꯤ ꯇꯧꯕ꯭ꯔꯥ ꯉꯁꯤꯗꯤ ꯑꯥ ꯉꯁꯤꯀꯣ ꯏꯡꯈꯣꯏ
ꯑꯩ ꯀꯩꯅꯣꯁꯤ ꯊꯕꯛ ꯆꯠꯂꯦꯕ ꯅꯨꯡꯇꯤꯟꯗ
ꯑꯣ ꯑꯣ
ꯑꯗꯨꯒ ꯍꯜꯂꯛꯑꯒ ꯉꯥꯍꯥꯛ ꯄꯣꯠꯊꯥꯔꯒ ꯍꯧꯖꯤꯛ ꯉꯥꯏꯍꯥꯛ ꯐ꯭ꯔꯤ ꯑꯣꯏꯕ ꯑꯩ ꯃꯦꯁꯦꯁ ꯊꯥꯔꯛꯄꯁꯨ ꯑꯩ ꯅꯪ ꯃꯦꯁꯦꯁ ꯊꯥꯔꯛꯄꯁꯨ ꯎꯗ꯭ꯔꯦꯕ
ꯑꯣ ꯑꯣ
ꯑꯣ ꯍꯧꯖꯤꯛ ꯎꯔꯒ ꯑꯃꯨꯛ ꯑꯥ ꯀꯩꯅꯣꯝ ꯔꯤꯄ꯭ꯂꯥꯏ ꯄꯤ ꯄꯤꯔꯛꯏꯗꯨꯅꯦ
ꯑꯣ ꯑꯣ ꯍꯣꯏ ꯍꯣꯏ ꯎꯝ ꯎꯝ ꯑꯣꯏꯔꯝꯒꯅꯤ
ꯑꯣ
ꯑꯗꯨꯗꯤ ꯆꯥꯛ ꯏꯟꯁꯥꯡꯁꯨ ꯊꯣꯡ ꯔꯣꯏꯀꯣ ꯅꯪꯗꯤ?
ꯑꯁ ꯌꯝ ꯋꯥ ꯋꯥꯠꯂꯤꯗ ꯁꯚꯦꯟ ꯗꯦꯠ ꯑꯥ ꯗꯦꯠ ꯁꯦꯚꯦꯟ ꯍꯥꯏꯌꯦ ꯁ꯭ꯇꯔ ꯄꯨꯡ ꯇꯔꯨꯛ ꯇꯔꯦꯠ ꯀꯨꯝꯕꯗ ꯍꯧꯗꯣꯏꯅꯦ
ꯎꯝ ꯑꯥ ꯑꯥ ꯑꯩꯈꯣꯏꯁꯨꯅꯦ
ꯆꯤꯡꯗ ꯂꯩꯕ꯭ꯔꯣ ꯇꯝꯄꯥꯛꯇ ꯂꯩꯕ꯭ꯔꯣ?
ꯎꯝ ꯏꯝꯐꯥꯜꯗ ꯂꯩ ꯍꯧꯖꯤꯛꯇꯤ
ꯑꯥꯖꯥ ꯖꯥ
ꯅꯪꯗꯤ?
ꯑꯩꯁꯨ ꯏꯝꯐꯥꯜꯗ ꯂꯩꯌꯦ
ꯑꯣ ꯑꯣ ꯏꯟꯐꯥꯜꯒꯤ ꯃꯤ ꯑꯣꯏꯔꯝꯅꯤꯅꯪ ꯃꯩꯇꯩꯂꯣꯟ ꯐꯖꯅ ꯍꯩ
ꯑꯩꯔꯣ? ꯑꯌꯥꯝꯕꯅ ꯑꯗꯨꯃꯥꯏ ꯍꯥꯡꯌꯦꯅꯦ ꯈꯥ ꯈꯪꯗꯦꯅꯦ ꯑꯩꯅꯗꯤ ꯈꯣꯏꯕꯒꯨꯝ ꯇꯧꯕ ꯇꯥꯏꯞꯇ ꯇꯧꯋꯦꯕ
ꯑꯁ
ꯃꯤꯅ ꯂꯣꯏ ꯁ꯭ꯃꯨꯠ ꯑꯣꯏꯌꯦ ꯍꯥꯏꯔꯛꯄ ꯇꯧꯔꯦꯅꯦ
ꯑꯥ ꯑꯩꯗꯤ ꯃꯩꯇꯩꯂꯣꯟ ꯄꯥꯛꯉꯥꯡ ꯉꯥꯡꯕꯅꯦ ꯑꯩꯈꯣꯏꯗꯤ
ꯑꯗꯨ ꯑꯗꯨꯗ ꯐꯔꯦꯅꯦ ꯀꯩꯅꯣ ꯉꯥꯡꯕ ꯍꯩꯔꯗꯤ ꯇꯥꯕ ꯍꯩꯔꯗꯤ ꯌꯥꯔꯦ ꯒ꯭ꯌꯥꯟ ꯇꯥꯔꯗꯤ ꯐꯔꯦꯗ
ꯍꯣꯏ ꯐꯖꯅ ꯍꯥꯏꯕ ꯉꯝꯗꯕꯀꯣ
ꯀꯅꯥꯅꯕꯨ ꯂꯣꯏ ꯁ꯭ꯃꯨꯠ ꯉꯥꯡꯕ ꯉꯝꯒꯦꯔꯗ
ꯎꯝ